ꯍꯜꯂꯣ
ꯑꯎ
ꯍꯜꯂꯣ
ꯄꯥꯏꯔꯦ
ꯇꯥꯕ꯭ꯔꯣ
ꯍꯜꯂꯣ ꯇꯥꯥꯏꯔꯦ ꯇꯥꯥꯏꯔꯦ
ꯀꯔꯤꯅꯣꯅꯦ ꯅꯪꯒꯤ ꯃꯈꯣꯟꯗꯣ ꯐꯖꯅ ꯇꯥꯗꯦꯅꯦ ꯅꯪꯒꯤ ꯅꯪꯒꯤ ꯃꯈꯣꯟꯗꯣ ꯌꯥꯝ ꯂꯣ ꯑꯣꯏꯋꯦꯅꯦ
ꯍꯧꯖꯤꯛꯇꯤ ꯀꯜꯂꯕꯣ
ꯑꯗꯨꯁꯨ ꯆꯞꯃꯥꯟꯅꯥ
ꯀꯔꯤꯒꯤꯔꯥ ꯅꯦꯠꯋꯥꯛꯅꯔ
ꯪꯗꯅ ꯀꯃꯥꯏꯅ ꯇꯧꯕꯅꯣ ꯌꯥꯔꯦ ꯌꯥꯔꯦ ꯌꯥꯔꯦ ꯑꯗꯨꯝ ꯑꯁꯨꯃꯥꯏꯅ ꯑꯗꯨꯝ ꯋꯥꯔꯤ ꯁꯥꯔꯁꯦ
ꯇꯥꯔꯗꯤ ꯌꯥꯔꯕ ꯅꯠꯇ꯭ꯔꯣ
ꯃꯥꯥꯟ ꯃꯥꯥꯟꯅꯦ ꯈꯔ ꯇꯥꯔꯗꯤ ꯌꯥꯔꯦ
ꯑꯗꯨꯅꯦ
ꯈꯔ ꯈꯥꯗꯤ ꯇꯥꯗꯤ ꯇꯥꯏ ꯀꯩꯁꯨ ꯇꯧꯗꯦꯗ ꯑꯗꯨꯝ ꯂꯩꯌꯦ
ꯅꯨꯡꯉꯥꯏꯔꯤꯕꯣ
ꯍꯣꯏ ꯅꯨꯡꯉꯥꯏꯔꯤꯌꯦ
ꯆꯥꯛꯗꯤ ꯆꯥꯔꯕꯣ
ꯆꯥꯔꯦ ꯃꯤꯇꯩꯂꯣꯟꯗꯤ ꯐꯖꯟꯅ ꯉꯥꯡꯉꯦ ꯅꯦꯅꯥ
ꯉꯥꯡꯕꯅꯦ ꯍꯣꯏ ꯅꯪꯁꯨ ꯉꯥꯡꯉꯤ ꯑꯗꯨꯗꯤ
ꯑꯩꯗꯤ ꯑꯩꯗꯤ ꯈꯔ ꯈꯔꯗꯤ ꯉꯪꯉꯦ ꯑꯗꯨꯗ ꯑꯩꯒꯤꯗꯤ ꯄꯨꯔꯥ ꯕ꯭ꯔꯣꯀꯦꯟꯅꯦꯕ
ꯀꯩꯁꯨ ꯀꯥꯏꯗꯦꯗ ꯑꯩꯁꯨ ꯅꯦꯗ ꯑꯗꯨꯕꯨꯗꯤ
ꯑꯣ ꯅꯪꯒꯤꯗꯤ ꯄꯨꯔꯥ ꯐ꯭ꯂꯣꯏꯟ ꯑꯣꯏꯅꯦ ꯃꯩꯇꯩꯒ ꯆꯞ ꯃꯥꯟꯅꯔꯤꯅꯦ
ꯊꯥꯒꯠꯄꯤꯕꯒꯤꯗꯃꯛ ꯌꯥꯝ ꯊꯥꯒꯠꯆꯔꯤ ꯑꯗꯨꯗꯤ
ꯑꯩꯅ ꯑꯩꯅ ꯍꯥꯏꯕ ꯅꯠꯇꯦ ꯅꯠꯇꯦ ꯆꯨꯝ ꯑꯁꯤꯡꯕꯅꯦꯕ ꯌꯥꯝ ꯐ꯭ꯂꯨꯋꯟꯁꯤ ꯑꯣꯏꯋꯦꯕ ꯃꯩꯇꯩꯒ ꯆꯞ ꯃꯅꯥꯏꯑꯦꯕ
ꯐ꯭ꯂꯨꯋꯟ ꯑꯣꯏꯔꯝꯃꯗꯤ ꯐꯔꯦ ꯑꯩ ꯏꯝꯐꯥꯜꯗ ꯂꯩꯌꯦ
ꯏꯝꯐꯥꯜꯗ ꯀꯣꯂꯦꯖꯀꯨꯝꯕ ꯀꯥꯕ꯭ꯔꯣ
ꯀꯣꯂꯦꯖꯁꯦ ꯀꯥꯕ ꯂꯣꯏꯔꯦ ꯑꯗꯨꯒ ꯑꯃꯨꯛ ꯑꯩꯅ ꯅꯔꯁꯤꯡ ꯑꯃꯨꯛ ꯇ ꯊꯥꯕ ꯑꯗꯨꯒꯤ
ꯅꯔꯁꯤꯡꯅꯦ ꯀꯩꯗꯧꯉꯥꯏ ꯂꯣꯏꯕꯅꯣ ꯒ꯭ꯔꯦꯖꯨꯌꯦꯁꯟꯗꯣ
ꯇꯨ ꯊꯥꯎꯖꯟ ꯀꯌꯥꯗ꯭ꯔꯥ ꯇꯨ ꯊꯥꯎꯖꯟ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯣꯔ ꯔ ꯑꯩ ꯀꯥꯎ ꯇ꯭ꯋꯦꯟꯇꯤ ꯐꯣꯔ ꯑꯣꯏꯔꯝꯒꯅꯦ
ꯀꯗꯥꯥꯏꯗ ꯇꯧꯕꯅꯣ ꯒ꯭ꯔꯦꯖꯨꯌꯦꯁꯟ ꯅ
ꯁꯤ ꯀꯩꯅꯣꯗ ꯃꯣꯗꯔꯟ ꯀꯣꯂꯦꯖ ꯇꯣ ꯈꯪꯕ꯭ꯔꯥ
ꯑꯣ ꯑꯆꯥ ꯑꯆꯥ ꯃꯣꯗꯔꯟ ꯀꯣꯂꯦꯖꯇꯣ ꯑꯣ ꯈꯪꯉꯦ ꯈꯪꯉꯦ ꯈꯪꯉꯦ ꯑꯆꯥ ꯍꯣꯁꯇꯦꯜꯗ ꯂꯩꯕ꯭ꯔꯣ
ꯍꯣꯏ ꯍꯣꯁꯇꯦꯜꯗ ꯂꯩꯌꯦꯦ
ꯑꯣ ꯃꯤ ꯌꯥꯝ ꯂꯩꯕꯅꯦ ꯅꯣꯏꯒꯤꯁꯦ ꯕꯦꯛꯒ꯭ꯔꯥꯎꯟ ꯌꯥꯗꯦꯅꯦ
ꯑꯁꯦꯡꯕ
ꯎꯝ ꯅꯣꯏꯒꯤꯗꯣ ꯕꯦꯛ ꯕꯦꯛꯒ꯭ꯔꯥꯎꯟꯗꯣ ꯈꯔ ꯎꯝ ꯃꯈꯣꯟ ꯈ꯭ꯔ ꯂꯥꯛꯑꯦ
ꯍꯣꯏ ꯍꯥꯏꯕꯤꯈ꯭ꯔꯦ
ꯑꯣ ꯑꯆꯥ ꯑꯆꯥ ꯑꯆꯥ
ꯃꯤ ꯌꯥꯝꯕꯅꯤꯅ ꯀꯣꯟꯇ꯭ꯔꯣꯜꯁꯨ ꯇꯧꯕ ꯉꯝꯗ꯭ꯔꯦꯅꯦ
ꯑꯣ ꯍꯧꯖꯤꯛꯁꯨ ꯍꯣꯁꯇꯦꯜꯗ ꯂꯩꯑꯕ ꯅꯪ
ꯑ ꯍꯣꯁꯇꯦꯜꯗ ꯂꯌꯦ ꯍꯧꯖꯤꯛꯁꯨ
ꯎꯝ
ꯎꯝ ꯀꯔꯤ ꯍꯤꯟꯖꯥꯡ ꯆꯥꯔꯦ ꯍꯥꯏꯕꯅꯣ ꯑꯩ ꯀꯥꯎꯈ꯭ꯔꯦ ꯍꯥꯏꯕ꯭ꯔꯥ ꯍꯥꯏꯗꯕ꯭ꯔꯥ
ꯍꯥꯏ ꯍꯪꯕꯨꯗꯤ ꯍꯪꯗ꯭ꯔꯤꯌꯦ ꯑꯗꯨꯕꯨ ꯑꯩꯁꯨ ꯀꯧꯔꯦ
ꯑꯩ ꯍꯪꯗ꯭ꯔꯤꯕ꯭ꯔꯣ
ꯍꯪꯗꯔꯤ ꯍꯪꯗ꯭ꯔꯤꯌꯦ
ꯑꯣ ꯑꯩꯗꯤ ꯍꯪꯕꯒꯨꯝ ꯇꯧꯕ
ꯃꯤ ꯑꯇꯣꯞꯄ ꯑꯣꯏꯔꯝꯅꯤ
ꯑꯩ ꯀꯥꯎꯔꯦ ꯑꯩ ꯀꯥꯎꯔꯦ ꯑꯩ ꯀꯥꯎꯔꯦ ꯀꯔꯤ ꯃꯊꯦꯜ ꯀꯔꯤ ꯌꯦꯟꯁꯥꯡ ꯆꯥꯕꯅꯣ ꯀꯧꯔꯦꯕ
ꯌꯨꯝꯗ ꯂꯩꯌꯦꯔꯣ
ꯌꯨꯝꯗ ꯂꯩꯌꯦ
ꯏꯟꯁꯥꯡ ꯀꯥꯎꯈ꯭ꯔꯦ
ꯎꯝ ꯏꯟꯁꯥꯡ ꯀꯧꯈ꯭ꯔꯦ ꯍꯥꯎꯃꯟꯗꯨꯒꯤꯀꯣ
ꯀꯌꯥꯝ ꯀꯨꯏꯔꯒꯦꯅꯦ ꯆꯥꯕ
ꯀꯨꯏꯕꯗꯤ ꯀꯨꯏꯗ꯭ꯔꯦ ꯋꯥꯟ ꯋꯥꯟꯅ ꯍꯥꯐ ꯑꯋꯥꯔ ꯀꯨꯝ ꯃꯗꯤ ꯎꯗꯤ ꯑꯣꯏꯔꯦ
ꯍꯣꯏꯗ ꯑꯗꯨꯝ ꯈꯨꯟꯗ ꯂꯩꯔꯗꯤꯀꯣ ꯑꯗꯨꯝ ꯉꯟ ꯉꯟꯅ ꯆꯥꯕꯒꯤ
ꯆꯆꯥꯔꯕꯣ ꯅꯣꯏꯗꯤ
ꯍꯧꯖꯤꯛ ꯆꯥꯛ ꯆꯥ ꯇꯣꯛꯄꯗ ꯉꯥꯏꯔꯤ ꯆꯥꯕ ꯂꯣꯏꯔꯦ ꯆꯥꯕ ꯂꯣꯏꯔꯒ ꯑꯩ ꯈꯨꯠꯐꯥꯎ ꯍꯥꯝꯗꯔ꯭ꯤ
ꯄꯨꯔꯥ ꯕꯤꯖꯤꯅꯤꯅꯦ ꯅꯪꯁꯦ ꯑꯗꯨꯗꯤ
ꯅꯠꯇꯦ ꯅꯠꯇꯦ ꯉꯁꯤꯒꯤ ꯑꯍꯥꯟꯕꯅꯦ
ꯀꯔꯤ ꯃꯊꯦꯜ ꯄꯤꯕꯅꯣ ꯉꯁꯤꯗꯤ ꯉꯁꯤꯗꯤ ꯈꯔ ꯍꯧꯔꯝꯅꯤꯅꯦ ꯁꯟꯗꯦꯅꯤꯅ
ꯀꯔꯤ ꯌꯦꯟꯁꯥꯡ ꯆꯥꯒꯦ ꯉꯁꯤꯗꯤ ꯁꯟꯗꯦꯗꯣ ꯑꯗꯨꯝ ꯄꯤꯕ꯭ꯔꯣꯅꯦ ꯌꯦꯟ ꯅꯣꯏꯕꯣ
ꯇꯥꯕ꯭ꯔꯣ
ꯍꯣꯏ
ꯉꯁꯤ ꯌꯦꯟ ꯆꯥꯏꯌꯦ ꯉꯁꯤ ꯑꯩꯈꯣꯏꯗꯣ ꯁꯟꯗꯦꯒ ꯊꯥꯔꯁꯗꯦꯗꯣ ꯌꯦꯟ ꯄꯤꯌꯦꯕ ꯑꯗꯨꯒ ꯑꯇꯣꯞꯄ ꯅꯨꯃꯤꯠꯗꯅ ꯗꯥꯜ ꯗꯥꯜ
ꯍꯥꯎꯕ꯭ꯔꯣ ꯀꯃꯥꯏꯅ ꯇꯧꯒꯦ ꯍꯣꯁꯇꯦꯜꯒꯤ
ꯍꯣꯏꯗ ꯍꯥꯎꯋꯦ ꯍꯥꯏꯕ ꯇꯥꯔ
ꯑꯣ ꯑꯩ ꯑꯩꯁꯨ
ꯑꯥ
ꯑꯣ ꯑꯠꯆꯥ ꯀꯔꯤꯁꯨ ꯅꯍꯥꯟ ꯍꯣꯁꯇꯦꯜ ꯂꯩꯌꯦꯕ ꯑꯩꯈꯣꯏꯒꯤ ꯍꯣꯁꯇꯦꯜꯗꯤ ꯀꯥꯏꯗꯒꯤꯅꯣꯅꯦ
ꯀ꯭ꯔꯤ ꯇꯧꯕ꯭ꯔꯥ
ꯑꯩꯈꯣꯏꯒꯤꯗꯤ ꯁꯟꯗꯦ ꯋꯤꯛ ꯑꯃꯗꯀꯣ ꯑꯥ ꯌꯦꯟꯔꯨꯝ ꯑꯃ ꯄꯤꯕ ꯋꯥꯟ ꯅꯨꯃꯤꯠ ꯑꯃꯀꯣ
ꯎꯝ
ꯑꯗꯨꯒ ꯌꯦꯟꯅ ꯁꯟꯗꯦ ꯄꯤꯕ ꯑꯗꯨ ꯑꯅꯤ ꯈꯛꯇꯅꯤꯅꯦ ꯑꯇꯣꯞꯄ ꯅꯨꯃꯤꯗꯤ ꯆꯥꯕ ꯌꯥ ꯌꯥ ꯌꯥ ꯌꯥꯗꯦꯅꯦ ꯑꯩꯈꯣꯏꯒꯤꯗꯤ ꯑꯩꯈꯣꯏ ꯍꯣꯁꯇꯦꯜ ꯗꯤ
ꯍꯣꯏꯗ ꯃꯍꯧꯁꯥꯅꯤꯗ ꯍꯣꯁꯇꯦꯜꯗꯗꯤ ꯅꯠꯇ꯭ꯔꯦ
ꯅꯣꯏ ꯍꯣꯁꯦꯜ ꯃꯤ ꯌꯥꯝꯕ꯭ꯔꯣ
ꯃꯤꯁꯦ ꯁꯚꯦꯟꯇꯤ ꯌꯥꯝꯕꯗꯤ ꯑꯣꯏꯗꯦꯗ ꯑꯩꯠꯇꯤ ꯁꯨꯗꯦꯔ ꯁꯦꯟꯇ ꯁꯦꯟꯇꯤ ꯑꯩꯠ ꯁꯚꯦꯟꯇꯤ ꯅꯥꯏꯟ ꯁꯨꯕ꯭ꯔꯣ ꯎꯝꯝ ꯌꯥꯏ ꯌꯥꯏ ꯎꯝ ꯁꯚꯦꯟꯇꯤ ꯑꯩꯠ ꯑꯗꯨꯃꯥꯏꯅ ꯄꯨꯂꯞ ꯐꯥꯔꯁꯠ ꯏꯌꯥꯔ ꯁꯦꯀꯦꯟ ꯏꯌꯥꯔ ꯊꯥꯔꯗ ꯏꯌꯥꯔ ꯂꯩꯌꯦꯕꯀꯣ
ꯑꯣ ꯕꯤ ꯑꯦꯁ ꯁꯤ ꯑꯦꯁ ꯁꯤ ꯁꯦꯀꯦꯟ ꯏꯌꯔꯣ ꯊꯥꯔꯗꯌꯥꯔ ꯅꯪ ꯍꯧꯖꯤꯛ ꯍꯧꯖꯤꯛ ꯅꯪ ꯕꯤ ꯑꯦꯁ ꯁꯤꯗꯣ ꯅꯪꯒꯤ ꯕꯤ ꯑꯦꯁ ꯁꯤꯗꯣ ꯐꯥꯔꯁ ꯌꯔ ꯑꯣꯏꯕ꯭ꯔꯣ ꯁꯦꯀꯦꯟ
ꯊꯥꯗꯤꯦ ꯑꯣꯏꯌꯦ ꯐꯥꯅꯦꯟ ꯋꯥꯔ
ꯖꯦꯅꯤꯝꯁ ꯍꯥꯏꯕꯣ
ꯎꯝ ꯍꯣꯏ ꯍꯣꯏ ꯍꯣꯏ ꯎꯝ
ꯑꯣ ꯑꯠꯆꯥ ꯑꯗꯨꯗꯤ ꯊꯕꯛ ꯐꯪꯉꯛꯇꯧꯔꯦꯅꯦ ꯅꯣꯏꯗꯤ
ꯈꯪꯗ꯭ꯔꯦꯗ ꯑꯦꯛꯖꯥꯝꯁꯨ ꯊꯥꯗ꯭ꯔꯤ
ꯑꯣ ꯊꯧꯕꯥꯜꯗꯩ ꯑꯗꯨꯝ ꯐꯪꯗꯧ ꯅꯠꯇ꯭ꯔꯣ ꯕꯤ ꯑꯦ ꯁꯤꯗꯨꯅ ꯑꯗꯨ ꯂꯣꯏ ꯂꯣꯏꯔꯗꯤ ꯍꯦꯛ ꯂꯣꯏꯕ ꯊꯧꯔꯒ
ꯍꯣꯏ ꯏꯟꯇꯔꯚꯤꯌꯨ ꯀꯔꯤ ꯀꯔꯥ ꯆꯠꯂꯅꯤꯗꯅ ꯑꯗꯨꯝ ꯆꯠꯂꯒ ꯑꯩꯈꯣꯏ ꯐꯪꯕꯨꯗꯤ ꯐꯪꯉꯅꯤ
ꯑꯣ ꯑꯗꯨ ꯑꯗꯨꯗ ꯐꯦꯁꯤꯂꯤꯇꯤꯁꯇꯣ ꯀꯃꯥꯏꯅ ꯇꯧꯕꯅꯣ ꯅꯣꯏꯒꯤꯗꯣ ꯅꯨꯡꯉꯥꯏꯕ꯭ꯔꯣ
ꯀꯩ ꯍꯥꯏꯅꯣ
ꯅꯣꯏꯒꯤꯗꯣ
ꯑꯥꯎ
ꯍꯜꯂꯣ ꯅꯣꯏꯒꯤ ꯑꯗꯨꯗ ꯑꯗꯨꯗ ꯂꯩꯕ
ꯐꯦꯁꯤꯂꯤꯇꯤꯁ ꯑꯔꯦ ꯇꯥꯇꯕ ꯃꯥꯜ ꯂꯦꯅꯦ ꯗꯤꯁꯀꯅꯦꯛꯁꯟ ꯈꯔ ꯃ ꯂꯩꯅꯦ
ꯑꯥ ꯇꯥꯏꯌꯦ ꯍꯥꯏꯔꯣ
ꯑꯣ ꯑꯩꯅ ꯍꯥꯏꯕ ꯑꯩꯅ ꯍꯪꯕꯗꯣ ꯅꯣꯏ ꯒꯤ ꯑꯗꯨꯗ ꯅꯣꯏꯒꯤ ꯀꯣꯂꯦꯖꯇꯣ ꯎ ꯕꯦ ꯑꯦ ꯁꯤꯒꯤꯗꯣ ꯀꯃꯥꯏꯅ ꯇꯧꯕꯅꯣ ꯍꯥꯏꯕꯅꯤꯗ ꯅꯨꯡꯉꯥꯏꯕ꯭ꯔꯣ ꯐꯦꯁꯤꯂꯤꯇꯤꯁ ꯃ ꯀꯃꯥꯏꯅ ꯇꯧꯕꯅꯣ ꯍꯥꯏꯕꯅꯤꯗ
ꯍꯣꯏꯗ ꯑꯗꯨꯝ ꯅꯨꯡꯉꯥꯏꯗ
ꯃꯩꯇꯩꯩꯅ ꯃꯤ ꯌꯥꯝꯔꯝꯅꯤꯅꯦ ꯑꯗꯨꯗꯤ
ꯇ꯭ꯔꯥꯚꯦꯜꯅ ꯌꯥꯝꯃꯦ ꯑꯩꯈꯣꯏ ꯏꯟꯁꯇꯤꯇ꯭ꯌꯨꯠꯇꯤ
ꯑꯣ ꯆꯆꯥ ꯆ ꯒꯣꯔꯃꯦꯟꯒꯤꯔꯣ
ꯅꯠꯇꯦ ꯄ꯭ꯔꯥꯏꯚꯦꯠꯅꯦ
ꯄ꯭ꯔꯥꯏꯚꯦꯠꯅꯦꯕ
ꯍꯣꯏ
ꯑꯣ ꯍꯣꯁꯇꯦꯜꯗ ꯃꯤ ꯂꯣꯏꯅꯃꯛ ꯂꯩꯕ꯭ꯔꯣ ꯑꯗꯨꯗꯤ
ꯍꯣꯏ ꯍꯣꯁꯇꯦꯜꯗ ꯂꯣꯏꯅ ꯂꯩꯌꯦ
ꯑꯣ ꯑꯣ
ꯄꯨꯡ ꯀꯌꯥꯗ ꯇꯨꯝꯗꯣꯏꯅꯣ
ꯑ ꯄꯨꯡꯗꯤ ꯑ ꯄꯨꯡ ꯕꯥꯔꯣ ꯑꯗꯨ ꯁ꯭ꯣꯏꯗ ꯇꯨꯝꯅꯤ
ꯀꯩꯒꯤ ꯕꯣꯜ ꯌꯦꯡꯕꯒꯦꯔꯥ
ꯑ ꯃꯥ ꯃꯥꯗꯤ ꯌꯦꯡꯉꯦꯕ ꯐꯨꯠꯕꯣꯜꯁꯨꯀꯣ
ꯎꯝ
ꯅꯣꯏꯗꯤ ꯌꯦꯡꯗ꯭ꯔꯣ
ꯌꯦꯡꯗꯦꯗ ꯑꯩꯈꯣꯏꯗꯤ
ꯌꯦꯡꯗ꯭ꯔꯁꯨ ꯁꯞꯄꯣꯔꯠ ꯇꯧꯕꯗꯤ ꯂꯩꯌꯦ ꯎꯝꯍꯨꯝ
ꯁꯀꯥꯅꯅꯣꯅꯦ ꯅꯪꯒꯤ ꯁꯄꯣꯔꯇ꯭ꯔꯅ
ꯑꯩꯗꯤ ꯄꯣꯔꯇꯨꯒꯣꯜꯅꯦ ꯅꯪꯗꯤ
ꯄꯣꯔꯇꯨꯒꯣꯜꯅꯦꯕ ꯑꯩꯗꯤ ꯑꯩꯗꯤ ꯐ꯭ꯔꯥꯟꯁꯅꯤ
ꯑꯣ ꯀꯩꯒꯤꯅꯣ
ꯑ ꯃꯣꯏꯕꯨꯗꯣ ꯌꯦꯡꯕ ꯅꯨꯡꯉꯥꯏꯕ
ꯑꯣ ꯑꯗꯨꯒꯤ ꯑꯣꯏꯔꯦ
ꯑꯗꯨꯒꯤ ꯑꯣꯔꯦ ꯃꯣꯏꯅ ꯉꯝꯒꯗꯕ ꯃꯜꯂꯦꯅꯦ ꯍꯟꯗꯛꯁꯨ
ꯐꯌꯦ ꯐꯩꯌꯦ ꯄꯥꯝꯗꯕ꯭ꯔꯣ ꯀꯩꯅꯣꯒ ꯑꯥꯔꯖꯦꯟꯇꯤꯅꯥꯒ ꯄꯣꯔꯇꯨꯒꯣꯜꯗꯤ
ꯑꯥ
ꯑꯥꯔꯖꯦꯟꯇꯤꯅꯥꯒ ꯄꯣꯔꯇꯨꯒꯜꯗꯤ ꯄꯥꯝꯗꯕ꯭ꯔꯣ
ꯑ ꯄꯣꯔꯇꯤꯒꯣꯜꯗꯤ ꯑꯩꯗꯤ ꯄꯥꯝꯗꯦꯗ ꯑꯥꯔꯖꯦꯟꯇꯤꯅꯥꯕꯨꯗꯤ ꯈꯔ
ꯑꯁ ꯀꯔꯤꯒꯤꯔꯥ
ꯈꯪꯗꯦ ꯃꯣꯏꯒꯤ ꯏꯁ ꯃꯣꯏꯒꯤ ꯃꯑꯣꯡꯗꯣ ꯃꯣꯏꯒꯤ ꯃꯑꯣꯡꯗꯣ ꯍꯥꯏꯗꯤ ꯍꯥꯏ ꯑꯩꯗꯤ ꯍꯥꯏꯅꯗꯦꯕ ꯍꯜꯂꯣ
ꯇꯥꯏꯌꯦ ꯇꯥꯏꯌꯦ
ꯌꯥꯔꯃꯂꯦ ꯊꯝꯁꯦ
ꯀꯔꯤꯅꯣ ꯑꯍ ꯑꯗꯣ ꯑꯗꯨꯃꯥꯏꯅ ꯍꯥꯏꯒꯅꯣ ꯑꯍꯥꯍꯥꯍꯥ ꯂꯣꯏꯔꯦ ꯅꯪꯁꯨ ꯃꯥꯇ ꯑꯃ ꯑꯩꯗꯦꯕꯥ ꯅꯣꯛꯅꯤꯡꯉꯦꯍꯦ ꯑꯩ ꯑꯗꯨꯃꯏꯅ ꯍꯥꯏꯒꯅꯣ ꯉꯎꯔꯕꯣ ꯇꯠ
ꯀꯔꯤꯅꯣꯅꯦ ꯅꯪꯅ ꯀꯔꯤ ꯅꯣꯅꯦ
ꯑꯩꯗꯤꯅꯦ ꯅꯪꯁꯦ ꯌꯥꯝ ꯅꯣꯛꯅꯤꯡꯉꯤꯗ
ꯑꯩ ꯕꯨ ꯑꯩꯕꯨ ꯉꯎꯔꯕꯣ ꯅꯦ